ꯃꯔꯨꯞ
ꯍꯂꯣ
ꯃꯔꯨꯞ
ꯍꯣꯏ ꯕꯥꯏ
ꯑꯩ ꯃꯔꯨꯄꯀꯤ ꯈꯣꯟꯖꯦꯜꯗ ꯇꯥꯗꯨꯝ ꯀꯔꯦ ꯍꯦ
ꯑꯁ ꯇꯥꯗꯕ ꯀꯨꯏꯔꯦ ꯆꯍꯤ ꯑꯅꯤꯃꯨꯛ ꯁꯨꯖꯤꯜꯂꯦ ꯅꯨꯡꯉꯥꯏꯔꯤꯕ꯭ꯔꯣ
ꯑꯥ ꯅꯨꯡꯉꯥꯏꯔꯦ ꯃꯔꯨꯝꯁꯨ ꯎꯗꯕ ꯀꯣꯏꯔꯦ ꯑꯁ ꯈꯣꯟꯖꯒ ꯌꯥꯝ ꯍꯣꯡꯃꯤꯅꯦ
ꯇꯥ ꯂꯣꯛꯁꯨ ꯈꯔ ꯇꯧꯋꯦ ꯏꯁꯥ ꯅꯥꯕ
ꯍ ꯀꯔꯝ ꯀꯔꯝ ꯄꯥꯜꯂꯤꯃꯣꯄꯣ
ꯍꯧꯖꯤꯛ ꯑꯩ ꯍꯥꯟꯅꯒꯤ ꯍꯣꯁꯇꯦꯜꯗ ꯑꯗꯨꯝ ꯂꯩꯔꯤ ꯑꯗꯨꯝ ꯅꯨꯡꯉꯥꯏꯔꯤ ꯍꯥꯏꯇꯥꯔꯦ ꯅꯪꯗꯤ ꯀꯃꯥꯏꯅ ꯇꯧꯔꯤꯒꯦ
ꯍꯣꯌ ꯑꯣꯏꯁꯨ ꯍꯦꯛ ꯏꯃꯥꯅ ꯍꯦꯛ ꯊꯥꯗꯣꯛꯈꯤꯕꯗꯒꯤ
ꯎꯝ
ꯏꯕꯥꯅꯤ ꯍꯦꯛ ꯊꯥꯗꯣꯛꯈꯤꯕꯗꯒꯤ ꯑꯗꯨꯝ ꯑꯩꯒꯤꯁꯨ ꯑꯩꯒꯤ ꯀꯩ ꯀꯩꯀꯩ ꯈꯜꯂꯒ ꯑꯗꯨꯝ ꯃꯈꯥ ꯇꯝꯗ ꯏꯕꯨ ꯍꯥꯏꯔꯅꯤ ꯑꯩꯁꯨ ꯖꯒꯥꯁꯤꯗ ꯑꯗꯨꯝ ꯂꯩꯌꯦ ꯑꯗꯨ ꯌꯨꯝ ꯏꯪꯈꯥꯡ ꯀꯨꯝꯗ꯭ꯔꯕꯣ
ꯌꯨꯝ ꯀꯨꯝꯃꯩ ꯆꯩꯔꯥꯎꯕꯒꯤ ꯌꯨꯝ ꯃꯔꯛ ꯃꯔꯛ ꯀꯨꯝꯃꯦ ꯁꯨꯇꯤꯒꯨꯝꯕ ꯂꯩꯔꯗꯤ ꯌꯨꯝꯗ ꯑꯗꯨꯝ ꯀꯨꯝꯃꯦ ꯅꯪꯗꯤ ꯌꯨꯝꯗ ꯊꯣꯛꯂꯛꯄꯒ ꯑꯝꯇ ꯎꯗ꯭ꯔꯦ ꯀꯃꯥꯏꯅ ꯇꯧꯏ ꯅꯨꯡꯉꯥꯏꯔꯤꯕ ꯀꯃꯥꯏꯅ ꯇꯧꯔꯤꯒꯦ
ꯑꯁ ꯅꯨꯡꯉꯥꯏꯔꯦ ꯌꯨꯝ ꯊꯂꯛꯄꯗꯨ ꯐꯔ ꯇꯥꯔ ꯇꯧꯅꯤꯡꯅꯦ ꯅꯪꯒ ꯆꯥꯛ ꯆꯥꯃꯤꯗꯨꯁꯨꯨ ꯄꯤꯔꯦ
ꯀꯨꯏꯔꯦ ꯏꯕꯥꯅꯤ ꯄꯨꯟꯗꯕ ꯎꯗꯕꯁꯨ ꯀꯨꯏꯔꯦ
ꯑꯗꯨꯅꯦ ꯇꯧꯔꯔꯤꯁꯦ ꯏꯃꯥ ꯏꯄꯥꯗꯤ ꯀꯃꯥꯏꯅ ꯇꯧꯔꯤꯒꯦ ꯃꯃꯥ ꯄꯄꯥ
ꯃꯃꯥ ꯕꯕꯥ ꯑꯗꯨꯝ ꯂꯩꯔꯤ ꯑꯗꯥꯗ ꯑꯗꯥ ꯑꯌꯦꯛ ꯌꯥꯎꯗꯦ
ꯑꯣ ꯏꯆꯦ ꯏꯆꯦ ꯗꯤ
ꯏꯆꯦ ꯍꯥꯟꯅꯒꯤ ꯃꯐꯝꯗꯨ ꯑꯗꯨꯝ ꯂꯩꯇꯦ ꯃꯥꯥꯏ ꯍꯥꯟꯅꯩ ꯊꯕꯛꯇꯨ ꯑꯗꯨꯝ ꯇꯧꯔꯤ ꯀꯃꯥꯏꯅ ꯇꯧꯔꯤꯒꯦ ꯃꯃꯥ ꯄꯄꯥꯗꯤ ꯄꯥꯑꯣ ꯐꯥꯎꯅꯕ
ꯑ ꯃꯔꯛ ꯃꯔꯛꯇꯥ ꯄꯥꯎ ꯐꯥꯑꯣꯅꯩꯌꯦ ꯃꯔꯛ ꯃꯔꯛꯇꯥ ꯑꯗꯨ ꯑꯅꯥ ꯑꯌꯦꯛꯁꯨ ꯌꯥꯑꯣ ꯃꯣꯏ ꯑꯍꯟ ꯑꯣꯏꯖꯤꯂꯥꯀꯥ
ꯑꯩꯈꯣꯏꯅ ꯅꯨꯡꯉꯥꯏꯅ ꯊꯝꯕꯗꯤ ꯌꯥꯔꯝꯃꯦ ꯑꯩꯈꯣꯏꯅ ꯑꯃꯨꯛ ꯏꯍꯩ ꯇꯝꯃꯤꯅꯦꯅ ꯂꯩꯔꯝ
ꯏꯍꯩ ꯇꯝꯖꯅ ꯂꯩꯔꯦ ꯃꯣꯏꯁꯨ ꯑꯋꯥꯕ ꯊꯕꯛꯇꯨ ꯇꯧ ꯂꯩꯔꯦ ꯑꯩꯈꯣꯏꯁꯨ ꯍꯥꯏꯕ ꯉꯝꯗꯦ
ꯑꯩꯈꯣꯏꯅ ꯍꯌꯦꯡ ꯊꯕꯛ ꯇꯧꯔꯒ ꯅꯨꯡꯉꯥꯏꯅ ꯊꯝꯕ ꯍꯥꯏꯗꯨꯅꯤ
ꯑꯗꯨ ꯑꯦ ꯑꯩꯅ ꯅꯪꯉꯣꯟꯗ ꯀꯣꯜ ꯇꯧꯔꯛꯏꯁꯦ ꯅꯪꯅ ꯅꯣꯡꯃ ꯋꯥꯔꯤ ꯁꯥꯟꯅꯁꯦ ꯍꯥꯏꯔꯝꯕ ꯑꯗꯨꯒꯤ ꯃꯇꯥꯡꯗꯅꯤꯅꯦ
ꯑꯣ
ꯍꯛꯆꯥꯡꯒꯤ ꯃꯇꯥꯡꯗꯣ
ꯑꯣ ꯍꯣ
ꯅꯪꯅ ꯀꯅꯥ
ꯄꯥ ꯑꯗꯨꯒꯤ ꯉꯁꯤꯗꯤ ꯖꯤꯝ ꯁꯥꯟꯅꯕ ꯍꯧꯋꯦꯕ ꯑꯩꯈꯣꯏ ꯍꯣꯁꯇꯦꯜꯁꯤꯗ ꯖꯤꯝ ꯑꯃ ꯂꯩꯌꯦꯕ ꯑꯁ ꯏꯁꯥꯒꯤ ꯔꯨꯊꯤꯟꯗ ꯑꯣꯏ ꯈꯔ ꯁꯥꯟꯅꯕ ꯍꯦꯟꯖꯤꯜꯂꯦ ꯅꯪꯗꯤ ꯍꯥꯟꯅꯩꯁꯦ ꯑꯗꯨꯝ ꯁꯥꯟꯅꯔꯤꯕ
ꯑꯣ ꯁꯥꯟꯅꯔꯌꯦ ꯑꯩꯗꯨ ꯃꯔꯝꯗꯤ ꯏꯁꯥꯥꯁꯦ ꯁꯥꯟꯅꯗ꯭ꯔꯗꯤ ꯑꯅꯥꯕ ꯄꯣꯛꯄ ꯍꯥꯏꯁꯤ ꯄꯩꯁꯥ ꯐꯠꯇ꯭ꯔꯗꯤ ꯏꯁꯥ ꯌꯥꯝ ꯐꯕ ꯃꯁꯜ ꯍꯥꯏꯗꯤ ꯄꯣꯠꯇꯤ ꯀꯩ ꯌꯥꯝ ꯐꯖ ꯑꯗꯨ ꯅꯠꯇꯦꯕ ꯍꯥꯏꯗꯤ ꯏꯁꯥꯥꯁꯦ ꯐꯤꯠ ꯑꯣꯏꯅ ꯆꯥꯕ ꯆꯤꯟ ꯆꯥꯛ ꯇ ꯑꯗꯒꯤ ꯁꯥꯟꯅꯕꯗ ꯑꯗꯨꯒꯤ ꯌꯥꯍꯧ ꯉꯅ ꯍꯧꯕ ꯁꯤꯗ ꯑꯣꯏꯅ ꯃꯦꯟ ꯐꯣꯀꯁꯁꯤ ꯇꯧꯔꯒ ꯑꯗꯨ ꯃꯇꯝ ꯆꯥꯅ ꯀ
ꯆꯤꯖꯥꯛꯐꯥꯎꯕ ꯆꯥꯕ
ꯅꯪꯗꯤ ꯑꯉꯥꯡ ꯑꯣꯏꯔꯤꯉꯩꯗ ꯃꯁꯥ ꯌꯥꯝ ꯐꯈꯤꯕꯅꯦꯍꯦ
ꯐꯔꯦ ꯑꯩꯗꯨꯣ ꯅꯥꯔꯨꯔꯦ ꯑꯗꯨꯗꯤ ꯁꯖꯤꯠꯒ꯭ꯔꯕ
ꯅꯍꯥꯟ ꯀꯔꯤ ꯀꯔꯤ ꯀꯔꯤ ꯑꯣꯏꯅ ꯂꯥꯛꯏꯅꯣ
ꯑꯁ ꯂꯣꯛ ꯂꯥꯏꯍꯧ ꯇꯧꯕ ꯑꯗꯨꯒꯤ
ꯑꯣ ꯁꯤ ꯅꯍꯥꯡꯉꯅꯣ ꯅꯍꯥꯡꯪꯒꯅꯣ
ꯎꯝ ꯐꯔꯛꯇ ꯉꯥꯏꯔꯤ ꯑꯗꯨꯏ ꯏꯁꯥꯁꯤ ꯁꯗꯕꯣ ꯍꯣꯒ
ꯑꯣ ꯑꯣ ꯀꯩ ꯍꯣꯁꯇꯦꯜꯗ
ꯑꯪ ꯍꯣꯁꯇꯦꯜꯗ ꯖꯤꯝ ꯂꯩꯌꯦ ꯑꯗꯨꯒꯤ
ꯆꯝ ꯑꯣꯏꯅ ꯅꯪ ꯑꯉꯥꯡ ꯑꯉꯥꯡ ꯑꯣꯏꯔꯤꯉꯩꯗ ꯗ ꯅꯪ ꯐꯨꯠꯕꯣꯜ ꯁꯥꯟꯅꯕ ꯌꯥꯝ ꯄꯥꯝꯖꯗꯥꯏꯅꯦ
ꯐꯨꯠꯕꯣꯜ ꯌꯥꯝ ꯁꯥꯟꯅꯕ ꯄꯥꯝꯃꯦ ꯑꯗꯣ ꯐꯨꯠꯕꯣꯜꯗꯗꯤ ꯆꯪꯗ꯭ꯔꯦ ꯑꯩꯗꯣ ꯏꯕꯥꯅꯤꯅꯒ ꯁꯥꯟꯅꯃꯤꯟꯅꯔꯛꯄꯗꯣ ꯕꯣꯜꯒ ꯛꯅꯕ ꯆꯠꯄ ꯄꯩꯁꯥꯒ ꯊꯥꯗꯔꯒ
ꯑꯗꯨꯆꯗ
ꯎꯝ ꯎꯝ ꯀ꯭ꯂꯥꯁ ꯇꯦꯟ ꯂꯣꯏꯈꯤꯕꯗꯩꯗꯤ ꯑꯗꯨꯝ ꯁꯥꯟꯅꯕ ꯐꯪꯉꯛꯈꯤꯗ꯭ꯔꯦ ꯏꯂꯚꯦꯟ ꯇꯨꯌꯦꯜꯕ ꯑꯃꯨꯛ ꯇꯧꯗꯔꯦꯗꯅ ꯃꯈꯥ ꯑꯗꯨ ꯇꯨꯌꯦꯞ ꯂꯣꯏꯕꯒ ꯑꯃꯨꯛ ꯁꯤꯗ ꯑꯃꯨꯛ ꯇꯝꯃꯦ ꯑꯗꯨꯒꯤ ꯐꯪꯈꯤꯗꯕꯗꯣ ꯑꯗꯨꯝ ꯁꯥꯟꯅ ꯐꯪꯗꯦ ꯃꯔꯛ ꯃꯔꯛꯄꯨꯗꯤ ꯑꯗꯨꯝ ꯀꯥꯎꯋꯦ ꯑꯩꯈꯣꯏ ꯏꯃꯥꯟꯅꯕꯩ ꯍꯧꯅꯔꯒꯕꯨ ꯀꯥꯎꯁꯤ ꯈꯣꯠꯁꯤ ꯍꯥꯏꯔꯒ ꯁꯨꯝ ꯍꯣꯕꯤ ꯑꯣꯏꯅ ꯁꯥꯟꯅꯕꯅꯤꯗ ꯄ꯭ꯔꯣꯐꯦꯁꯟꯅꯜ ꯑꯣꯏꯅ ꯆꯪꯉꯦꯗꯤ ꯈꯟꯗꯦꯗ ꯅꯪ ꯀꯃꯥꯏ ꯀꯃꯥꯏꯅ ꯇꯧꯔꯤꯒꯦ ꯕꯣꯜꯒꯨꯝ ꯁꯥꯟꯅ ꯊꯣꯛꯄ
ꯍꯣꯏ ꯑꯩ ꯁꯨꯅꯤ ꯅꯪꯒ ꯆꯞ ꯃꯥꯟꯅꯩ ꯍꯦꯜꯃꯦꯠ ꯇꯦꯞꯇ ꯍꯦꯛ ꯂꯣꯏꯕꯒ ꯃꯇꯝꯁꯦ ꯑꯃꯇ ꯐꯪꯗꯕ ꯍꯥꯏꯅ ꯇꯧꯔꯤꯁꯦ ꯕꯣꯜ ꯕꯣꯜꯁꯦ ꯌꯥꯝ ꯄꯥꯝꯅꯗꯤ ꯏꯁ ꯏꯁꯁꯤ ꯌꯥꯝ ꯐꯅ ꯣꯜꯁꯤ ꯆꯪꯉꯒꯦꯗ ꯈꯟꯖꯕꯅꯤ ꯑꯗꯣ ꯌꯥꯗꯣꯏꯅꯦ
ꯍꯣꯏ
ꯕꯣꯜꯁꯤ ꯐꯖꯅ ꯁꯥꯟꯅꯗꯧꯗ ꯃꯇꯝꯁꯨ ꯐꯪꯗꯕ ꯇꯝꯕ ꯍꯥꯏꯗꯅꯁꯨ ꯆꯪꯉꯤ ꯕꯣꯜ ꯇꯝꯕꯗꯨ ꯌꯥꯗꯕ ꯃꯇꯝ ꯐꯪꯗꯕ ꯑꯗꯒꯤ ꯍꯛꯆꯥꯡꯁꯤ ꯐꯖꯅ ꯐꯤꯠ ꯑꯣꯏꯗꯁꯨ ꯌꯥꯗꯦ ꯍꯛꯆꯥꯡ ꯐꯕ ꯍꯥꯏꯗꯤ ꯆꯤꯟꯖꯥꯛ ꯐꯕ ꯆꯥꯗꯕ ꯌꯥꯗꯦ
ꯇꯣ
ꯆꯤꯟꯖꯥꯛꯇꯨ ꯐꯠꯇꯅꯤꯅ ꯐꯠꯇꯕ ꯍꯥꯏꯔ ꯑꯩꯅ ꯐꯠꯇꯕ ꯆꯤꯟꯖꯥꯛ ꯁꯤꯖꯤꯟꯅꯩ ꯍꯥꯏꯕꯛ ꯋꯥ ꯅꯠꯇꯅꯥ ꯑꯐꯥꯕ ꯆꯤꯟꯖꯥꯛꯇꯨ ꯂꯩꯅꯦꯉꯥꯢ ꯍꯣꯠꯅꯕꯗꯥ ꯋꯥꯔꯦ ꯑꯗ ꯃꯔꯛ ꯃꯔꯛꯇ ꯑꯩꯁꯨ ꯁꯥꯟꯅꯩ꯫ ꯀꯥꯗ ꯑꯩꯒꯤ ꯀꯥꯗ ꯃꯔꯛ ꯃꯔꯛꯇ ꯍꯛꯆꯥꯡ ꯁꯥꯖꯦꯟ ꯃꯆꯥ ꯃꯁꯨ ꯑꯣꯏꯅ ꯐꯨꯠꯕꯣꯜꯁꯨ ꯃꯔꯛ ꯃꯔꯛꯇ ꯁꯥꯟꯅꯩꯌꯦ
ꯋꯥꯛ ꯑꯥꯎꯇ ꯀꯨꯝꯕꯝ ꯇꯧꯒ ꯅꯠꯇ꯭ꯔꯣ ꯀꯥ ꯃꯅꯨꯡꯗ
ꯑ ꯀꯥꯂꯃꯅꯨꯡ ꯗ
ꯍꯣꯌ ꯌꯥꯏꯗ ꯅꯣꯡꯃꯒꯤ ꯍꯨꯃꯥꯡ ꯈꯔ ꯈ ꯇꯥꯊꯣꯛꯄ ꯏꯁꯥ ꯅꯨꯡꯉꯥꯏꯅ
ꯐꯨꯠ ꯕꯣꯜ ꯗꯥ ꯅꯠꯇꯦꯗꯥ ꯃꯁꯥꯟꯅꯥ ꯃꯁꯥꯟꯅ ꯃꯈꯜ ꯃꯌꯥꯝ ꯑꯃ ꯂꯩꯗꯅ
ꯑ
ꯍꯧꯖꯤꯛꯀꯥꯟꯁꯤꯦ ꯑꯁꯤ ꯃꯔꯥꯏ ꯈꯛ ꯈ ꯆꯥꯏꯊꯔꯝꯃꯦ ꯑꯩꯈꯣꯏꯒꯤꯗꯤ
ꯎꯝ ꯑꯩꯈꯣꯏꯒꯤꯗꯤ ꯍꯥꯏꯗꯤ ꯇꯝꯃꯤꯅꯤꯅ ꯑꯝ ꯇꯝꯕ ꯍꯥꯏꯗꯤ ꯑꯣꯖꯥ ꯒꯨꯔꯨ ꯅꯥꯏꯔꯒ ꯑꯝꯇ ꯇꯧꯗꯕ ꯑꯗꯨ ꯇꯧꯕꯁꯨ ꯌꯥꯎꯋꯦ ꯑꯗꯨꯒ ꯍꯥꯏꯗꯤ ꯃꯣꯏ ꯃꯃꯥ ꯃꯄꯥ ꯑꯣꯏꯕꯁꯤꯡꯅꯁꯨ ꯃꯥꯒꯤ ꯃꯆꯥꯗꯣ ꯍꯥꯏꯗꯤ ꯐꯨꯠꯕꯣꯜꯒꯤ ꯂꯥꯏꯟ ꯑꯗꯣ ꯐꯖꯅ ꯆꯠꯍꯟ ꯃꯥꯁꯨ ꯆꯠꯍꯟꯗꯕ ꯂꯥꯏꯔꯤꯛ ꯑꯃꯨꯛ ꯐꯪꯖꯤꯟꯗꯕ ꯁꯤꯗꯅꯦꯕ ꯁꯨꯔꯤꯁꯦ
ꯃꯥꯅꯦ ꯃꯥꯅꯦ ꯂꯥꯏꯛ ꯇ ꯁ ꯆ ꯀ ꯆꯂꯅꯤꯡꯕ ꯍꯧꯖꯤꯛꯇꯤ ꯃꯃꯥ ꯃꯄꯥ ꯃꯈꯩꯅ ꯁꯥꯟꯅꯕꯁꯤ ꯁꯥꯟꯅꯕꯁꯤ ꯀꯌꯥ ꯑꯣꯏꯅ
ꯄꯥꯝꯗꯕꯒꯨꯝ ꯇꯧꯋꯦ ꯍꯣꯏ ꯈꯣꯏꯗꯥꯕꯕꯨꯗꯤ ꯂꯩ
ꯃꯃꯥ ꯃꯄꯥꯅ ꯈꯣꯏꯗꯥꯕ ꯈꯪꯕꯤꯕ ꯑꯉꯥꯡꯅ ꯄꯥꯝꯕꯤꯕ ꯀꯩꯅꯣ ꯈꯪꯕꯤꯕ ꯁꯥꯟꯅꯕꯁꯤꯗ ꯑꯐꯕ ꯇꯨꯡꯒꯤ ꯑꯣꯏꯕ ꯑꯐꯕ ꯃꯥꯏ ꯄꯥꯛꯅꯕ ꯄꯣꯛꯄ ꯉꯝꯒꯅꯤ ꯍꯥꯏꯕꯗꯨ ꯎꯕꯤꯕ ꯃꯃꯥ ꯃꯄꯥꯁꯨ ꯂꯩꯌꯦ ꯑꯗꯨ ꯎꯕꯤꯗꯕ ꯑꯉꯥꯡꯁꯤꯡꯅ ꯄꯥꯝꯃꯤꯁꯤ ꯀꯩꯅꯣ ꯈꯪꯕꯤꯗꯕ ꯃꯤꯁꯨ ꯂꯩꯌꯦ ꯑꯣ ꯐꯠꯇꯦ ꯍꯥꯏꯕꯩ ꯅꯠꯇꯕ ꯐꯥꯅꯤꯡꯕꯒꯤ
ꯍꯣꯏ ꯃꯣꯏꯅ ꯁꯥꯟꯅꯕꯁꯤꯗ ꯑꯣꯏꯔꯣꯏꯅ ꯈꯜꯂꯤꯕ꯭ꯔꯥ ꯅꯠꯇ꯭ꯔꯒ ꯑꯃꯗꯤ ꯇꯧꯔꯤ
ꯎꯝ ꯋꯥꯈꯜ ꯂꯩꯔꯤꯕ ꯑꯀꯣꯏꯕꯗ ꯂꯩꯔꯤꯕ ꯃꯌꯥꯝꯁꯤꯅꯀꯣ
ꯎꯝ
ꯂꯥꯏꯔꯤꯛ ꯂꯥꯏ ꯂꯥꯏꯔꯤꯛꯁꯨ ꯃꯔꯨ ꯑꯣꯏ ꯂꯥꯏꯔꯤꯛꯁꯨ ꯆꯪꯗꯕ ꯌꯥꯗꯦ ꯂꯥꯏꯔꯤꯛ ꯌꯥꯎꯗ꯭ꯔꯕꯗꯤ ꯑꯩ ꯍꯌꯦꯡ ꯃꯄꯥꯟ ꯊꯣꯛꯂꯛꯀꯗꯣꯏꯅꯤ ꯁꯥꯟꯅꯕ ꯍꯥꯏꯁꯦ ꯁ꯭ꯋꯥꯏꯗꯗ ꯁꯥꯟꯅꯕ ꯌꯥꯕ ꯅꯠꯇꯦ ꯃꯤꯒ ꯊꯦꯡꯅꯔꯛꯀꯗꯣꯏꯅꯤ ꯑꯗꯨꯅ ꯃꯍꯩ ꯃꯁꯤꯡ ꯍꯥꯏꯁꯦ ꯃꯍꯩ ꯃꯁꯤꯡ ꯑꯩꯅ ꯌꯥꯝ ꯍꯩꯔꯨꯔꯦ ꯍꯥꯏꯗ ꯌꯦꯩꯅ ꯇꯧꯕ ꯃꯍꯤꯡꯗꯣ ꯇꯝꯝꯕꯗꯤ ꯂꯧꯁꯤꯡꯁꯨ ꯂꯥꯛꯀꯅꯤ ꯂꯧꯁꯤꯡꯗꯣ ꯂꯥꯛꯑꯗꯤ ꯃꯤ ꯀ ꯊꯦꯡꯅꯕꯥꯗ ꯀꯤꯗꯦ ꯁꯥꯟꯕꯗ ꯗ ꯃꯤ ꯊꯤꯡꯅꯤ ꯍꯥꯏꯕ ꯅꯠꯇꯦ ꯅꯠꯇ꯭ꯔꯥ
ꯎꯝ ꯑꯗꯣ ꯅ ꯑꯗꯨ ꯍꯥꯏꯣ
ꯅꯪ ꯐꯨꯠꯕꯣꯜꯗ ꯅꯠꯇꯕ ꯅꯪ ꯑꯇꯩ ꯑꯇꯣꯞꯄ ꯃꯁꯥꯟꯅ ꯍꯧꯖꯤꯛ ꯑꯝꯇ ꯇꯧꯗ꯭ꯔꯦ
ꯍꯧꯖꯤꯛ ꯖꯤꯝ ꯀꯒ ꯄꯥꯏꯌꯦ ꯑꯗꯨꯒ ꯃꯔꯛ ꯃꯔꯛꯇꯣ ꯑ ꯣꯂꯤꯕꯨꯣꯜꯅꯦ ꯃ ꯕꯣꯂꯤꯕꯣꯜꯒꯨꯝꯕ ꯁꯥꯟꯅꯩꯃꯥ ꯅꯪꯅꯍꯥꯟꯋꯥꯏ ꯕꯦꯠꯃꯤꯟꯇꯟꯒ ꯏꯕꯥꯅꯤ ꯊꯣꯝ ꯆꯠꯂꯝꯗꯥꯏꯅꯦ꯫
ꯑꯥ ꯑꯥ ꯑꯥ ꯆꯠꯂꯝꯃꯦ ꯑꯉꯥꯡ ꯑꯣꯏꯔꯤꯉꯩꯗ ꯑꯩꯈꯣꯏꯒꯤ ꯃꯅꯤꯡꯒꯤꯗꯨꯗ ꯍꯧꯖꯤꯛꯇꯤ ꯊꯣꯝꯗꯔꯦ ꯍꯧꯖꯤꯛꯇꯤ ꯑꯩ ꯏꯁꯥ ꯌꯥꯝ ꯁꯣꯛꯆꯤꯜꯂꯦ ꯑꯩꯅ ꯍꯥꯏꯗ ꯆꯥꯕ ꯑꯩꯅ ꯆꯥꯕꯗꯨ ꯌꯥꯗꯕꯅꯦ ꯏꯁꯥꯗꯁꯨ ꯁꯣꯛꯆꯤꯜꯂꯦ ꯑꯗꯩ
ꯃꯔꯨꯅꯤ ꯗꯥꯏꯠꯁꯨ ꯁꯥꯟꯅꯕꯗꯅꯁꯨ ꯌꯥꯗꯦꯕ
ꯍꯧꯖꯤꯛꯀꯥꯟ ꯑꯉꯥꯡ ꯃꯈꯩ ꯁꯥꯟꯅꯕꯁꯤ ꯄꯛ
ꯎꯗ꯭ꯔꯦꯗ ꯍꯣꯏ ꯑꯩꯈꯣꯏ ꯃꯇꯝꯗꯗꯤ ꯍꯥꯏꯗꯤ ꯑꯌꯨꯛ ꯅꯨꯡꯊꯤꯟ ꯈꯥꯏꯔꯛꯇꯦꯕ ꯑꯗꯨꯝ ꯊꯋꯥꯏ ꯌꯥꯎꯅ ꯁꯥꯟꯅ꯭ꯔꯛꯕ꯫
ꯎꯝ ꯑꯩꯈꯣꯏ ꯃꯇꯝꯗ ꯃꯩ ꯏꯁꯤꯡ ꯍꯥꯏꯗꯨꯣ ꯐꯖꯅ ꯇꯤꯕꯤ ꯅꯨꯡꯕꯤ ꯍꯥꯏꯗꯣ ꯐꯖꯅ ꯂꯩꯇꯦ꯫ ꯍꯧꯖꯤꯛꯇꯤ ꯇꯤꯚꯤ ꯅꯨꯡꯕꯤ ꯊꯣꯛꯑꯦ ꯃꯣꯕꯥꯏꯜ ꯐꯣꯟ ꯊꯣꯛꯑꯦ
ꯍꯣꯏ ꯃꯁꯥ ꯃꯁꯥꯒꯤ ꯃꯣꯕꯥꯏꯜ ꯑꯃꯝ ꯄꯥꯏꯔ
ꯑꯥꯡ ꯑꯉꯥꯡ ꯃꯈꯩ ꯁꯥꯟꯅꯕꯒꯤ ꯑꯥ ꯁꯥꯟꯅꯕꯁꯤ ꯀꯝꯇ ꯃꯥꯏ ꯑꯣꯏꯖꯩ ꯁꯥꯟꯅꯕ ꯍꯥꯏꯕꯗꯤ ꯑꯩꯅ ꯄ꯭ꯔꯣꯐꯦꯁꯟꯅꯜ ꯑꯣꯏꯅ ꯁꯥꯟꯅꯕꯗꯨ ꯅꯠꯇꯕ꯫ ꯅꯣꯡꯃꯒꯤ ꯑꯣꯏꯅ ꯈꯥꯖꯛ ꯑꯣꯏꯔ ꯏꯁꯥ ꯁꯥꯟꯅꯕꯗꯨꯅ ꯍꯌꯦꯡ ꯇꯨꯡꯒꯤ ꯑꯣꯏꯅ ꯏꯁꯥꯗ ꯐꯅꯕ ꯅꯠꯇ꯭ꯔꯥ
ꯎꯝ ꯑꯩ ꯏꯁꯥ ꯏꯌꯨ ꯌꯥꯡꯅ ꯂꯩꯕ ꯍꯨꯃꯥꯡ ꯅꯣꯡꯃꯩ ꯈꯔ ꯈꯔ ꯇꯥꯊꯣꯛꯄ ꯍꯧꯖꯤꯛꯀꯥꯟꯗꯤ ꯇꯧꯗꯦꯗ ꯍꯥꯏꯗꯤ ꯐꯣꯟꯁꯨ ꯑꯗꯩꯗꯤ ꯇꯨꯏꯁꯟ ꯅꯨꯡꯁꯟ ꯀꯣꯆꯤꯡ ꯆꯠꯅꯕ ꯈꯣꯠꯅꯕ ꯐꯪꯅꯗ꯭ꯔꯦꯕ ꯐꯎ
ꯀꯣꯆꯤꯡꯗ ꯃꯥꯏ ꯑꯣꯟꯁꯤꯜꯂꯛꯑꯦ ꯀꯣꯆꯤꯡꯗ ꯃꯥꯏ ꯑꯣꯟꯁꯤꯟꯒꯗꯕꯅꯦ ꯑꯩꯈꯣꯏꯒꯤ ꯂꯥꯏꯔꯤꯛ ꯂꯥꯏꯁꯨ ꯍꯥꯏꯁꯦ ꯃꯔꯨꯅꯤ ꯑꯩꯈꯣꯏꯒꯤ ꯂꯥꯏꯔꯤꯛ ꯂꯥꯏꯁꯨ ꯌꯥꯎꯗ꯭ꯔꯕꯗꯤ ꯃꯤꯁꯤꯁꯨ ꯃꯄꯥꯟ ꯊꯣꯛꯄ ꯌꯥꯔꯣꯏꯗꯔꯤꯅꯦ ꯑꯗꯨꯅ ꯂꯥꯏꯔꯤꯛ ꯂꯥꯏꯁꯨ ꯑꯗꯨꯗ ꯁꯥꯟꯅꯗꯕ ꯅꯣꯡꯃꯒꯤ ꯈꯖꯤꯛꯇ ꯑꯣꯏꯔꯁꯨ ꯆꯦꯜꯍꯧꯕꯗꯨꯅ ꯏꯁꯥ ꯐꯕ ꯑꯩꯅ ꯍꯌꯦꯡ ꯑꯦꯛꯖꯥꯝ ꯊꯥꯗꯣꯔꯦ ꯍꯥꯏ ꯀꯥꯟꯗ ꯏꯁꯥꯗꯣ ꯐꯠꯇ꯭ꯔꯦꯗꯤ ꯑꯦꯛꯖꯥꯝ ꯊꯥꯕꯗꯨ ꯆꯠꯄꯗ ꯌꯥꯔꯣꯏꯗꯣꯏꯅꯦꯕ
ꯍꯣꯏ ꯎꯝ
ꯊꯥꯕ ꯆꯠꯂꯝꯗꯥꯏꯗꯨꯗ ꯑꯩꯗꯤ ꯏꯁꯩꯥ ꯁꯣꯛꯆꯤꯜꯂꯛꯑꯦ ꯅꯥꯏꯁꯤꯜꯂꯛꯑꯦ ꯍꯥꯏ ꯇꯥꯔꯦꯗꯤ ꯃꯃꯥ ꯃꯄꯥꯗ ꯅꯠꯇꯅ ꯄꯨꯂꯞ ꯑꯉꯥꯡꯗꯨꯁꯨ ꯊꯥꯃꯣꯏ ꯀꯥꯒꯗꯣꯏꯅꯤ꯫ ꯅꯠꯇ꯭ꯔꯥ
ꯆꯨꯝꯗꯣꯏꯅꯦꯗꯣ꯫ ꯍꯥꯏꯗꯤ ꯃꯃꯥ ꯃꯄꯥꯅꯁꯨ ꯍꯥꯏꯗꯤ ꯑꯉꯥꯡꯅ ꯄꯥꯝꯃꯤꯕ ꯄꯣꯠꯇꯨꯁꯨ ꯍꯧꯖꯤꯛꯀꯥꯟꯗꯤ ꯆꯠꯍꯟꯗ꯭ꯔꯦꯕ ꯍꯥꯏꯗꯤ ꯃꯣꯏꯅ ꯄꯥꯝꯃꯤꯕꯗꯨꯗ ꯑꯣꯏꯅ ꯆꯠꯍꯜꯂꯦꯕ ꯫
ꯑꯩꯈꯣꯏ ꯑꯉꯥꯡꯒꯤ ꯑꯄꯥꯝꯕꯗꯨ ꯑꯉꯥꯡꯒꯤ ꯑꯄꯥꯝꯕꯗꯨ ꯍꯥꯡꯗꯣꯛꯄꯤꯗ꯭ꯔꯦꯕ ꯑꯉꯥꯡ ꯑꯄꯥꯝꯕꯗ ꯑꯝꯇ ꯍꯥꯡꯗꯣꯛꯄꯤꯗ꯭ꯔꯦꯕ ꯑꯗꯨꯝ ꯃꯣꯏꯒꯤ ꯑꯄꯥꯝꯕꯗ ꯑꯣꯏꯅ ꯆꯜꯍꯜꯂꯨꯔꯦꯕ
ꯁꯤ ꯌꯥꯝ ꯁꯣꯏꯔꯦ ꯑꯩꯈꯣꯏꯒꯤ ꯂꯩꯕꯥꯛꯀꯤ
ꯍꯛꯆꯥꯡ ꯐꯕꯅꯅꯦ ꯑꯩꯈꯣꯏ ꯍꯛꯆꯥꯡ ꯐꯕꯅ ꯑꯩꯅ ꯍꯌꯦꯡ ꯊꯕꯛ ꯑꯃ ꯇꯧꯅꯤꯡꯉꯦ꯫ ꯀꯨꯏꯅ ꯄꯨꯁꯤꯟꯅꯤꯡꯉꯤ ꯑꯩ ꯏꯃꯥ ꯏꯄꯥꯗꯣ ꯍꯌꯦꯡ ꯑꯍꯟ ꯑꯣꯏꯁꯤꯜꯂ ꯃꯤ ꯑꯩꯒꯤ ꯏꯃꯨꯡꯗ ꯃꯤ ꯂꯩꯇ ꯇꯥꯔꯒꯗꯤ ꯍꯥꯏꯕꯗꯤ ꯏꯃꯨꯡ ꯏꯃꯨꯡ ꯃꯤ ꯃꯁꯤꯡ ꯌꯥꯝꯅ ꯇꯥꯔꯒꯗꯤ ꯁꯦꯕꯥ ꯇꯧꯕꯤꯕ ꯍꯥꯏꯁꯦ ꯑꯩ ꯄꯩꯁꯥ ꯌꯥꯝ ꯇꯥꯟꯕꯗꯨꯅ ꯑꯩ ꯁꯦꯕꯥ ꯇꯧꯕꯤꯕ ꯌꯥꯔꯣꯏꯕ꯫ ꯑꯦ ꯑꯁꯤꯐꯧ ꯆꯠꯅꯤꯡꯉꯦ ꯈꯣꯠꯅꯤꯡꯉꯦ ꯍꯥꯏ ꯀꯥꯟꯗ ꯑꯩꯒꯤ ꯏꯄꯥꯡꯒꯜꯗꯨ ꯌꯥꯎꯗꯅ ꯏꯃꯥꯗꯨ ꯊꯥꯡꯕ ꯌꯥꯔꯣꯏꯕ꯫ ꯅꯠꯇ꯭ꯔ ꯑꯗꯨꯗꯗꯤ ꯍꯩ ꯑꯩꯅ ꯏꯃꯥꯗꯨ ꯍꯥꯏꯌꯨ
ꯂꯥꯏꯔꯤꯛꯁꯨ ꯃꯔꯨ ꯑꯣꯏ ꯑꯗꯨꯑꯣꯏꯁꯨ ꯍꯥꯏꯗꯤ ꯑꯉꯥꯡꯗꯨꯅ ꯄꯥꯝꯃꯤꯕ ꯊꯕꯛꯇ ꯆꯪꯍꯟꯕꯅꯗꯤ ꯐꯔꯣꯏꯅ ꯈꯟꯜꯂꯤꯦ ꯑꯩꯁꯨ
ꯃꯥꯅꯦꯁꯨꯁꯨ ꯎꯝ ꯍ ꯁꯇꯤꯁꯤ ꯁꯥꯟꯅꯕꯗ ꯌꯥꯝ ꯃꯥꯏ ꯑꯣꯟꯁꯤꯜꯂꯛꯑꯦ ꯃꯅꯤꯄꯨꯔꯒꯤ ꯁꯥꯇ꯭ꯔ
ꯁꯥꯟꯅꯕꯗ ꯍꯣꯏ ꯃꯣꯏ ꯀꯣꯆꯤꯡ ꯅꯥꯏꯔ ꯅꯥꯏꯔꯒ ꯇꯧꯅꯔꯦ ꯍꯧꯖꯤꯛꯀꯥꯟꯁꯦ ꯑꯩꯈꯣꯏ ꯃꯇꯝꯒꯗꯤ ꯌꯥꯝ ꯈꯦꯠꯅꯔꯤꯗ
ꯅꯤ ꯐꯅꯤ ꯑꯗꯨꯝ ꯂꯦꯇꯅ ꯁꯥꯟꯅꯧꯑꯣ ꯃꯔꯨꯞꯁꯨ ꯑꯩꯁꯨ ꯂꯦꯞꯇꯅ ꯑꯗꯨꯝ ꯏꯁꯁꯤ ꯌꯥꯅꯕ ꯈꯔ ꯈꯔꯗꯁꯨ
ꯍꯣꯏ ꯆꯥꯛ ꯏꯁꯤꯡꯗꯤ ꯆꯥꯔꯕꯣ
ꯆꯥꯛ ꯏꯁꯤꯡ ꯎꯅꯗ꯭ꯔꯦ ꯇꯧꯗ ꯃꯛꯇꯤ ꯆꯥꯕ
ꯆꯥ ꯆꯥ ꯆꯥ ꯇꯄꯛ ꯀꯏꯗ
ꯑꯣ ꯍꯣꯏ ꯐꯖ ꯐꯖꯅ ꯂꯩꯌꯣ ꯍꯌꯦꯡ ꯐꯖꯟ ꯎꯅꯦꯦ
ꯃꯔꯛ ꯃꯔꯛ ꯑꯗꯨꯝ ꯄꯥꯎ ꯐꯥꯎꯔꯛꯀꯦ
ꯑ ꯏꯤꯡ ꯄꯄ ꯋꯥꯥꯏ ꯏꯁ ꯄꯞꯀꯤ
ꯊꯝꯃꯣ ꯊꯝ